ꯍꯜꯂꯣ
ꯑꯣ ꯇꯥꯔꯦ ꯇꯥꯔꯦ ꯍꯥ ꯅꯨꯡꯁꯥꯁꯦ ꯌꯥꯝ ꯁꯥꯏꯌꯦꯅꯦꯀꯣ ꯅꯨꯡꯊꯤꯟꯁꯤꯕꯨ ꯀꯩꯅꯣꯝ ꯆꯥꯁꯤꯔꯣ
ꯅꯨꯡꯗꯤꯜꯁꯦ ꯑꯥ ꯆꯧꯗꯣ ꯑꯩꯈꯣꯏ ꯅꯍꯥꯟ ꯍꯧꯔ ꯆꯥꯅꯕ ꯆꯧ ꯄꯤꯀꯦꯠ ꯑꯅꯤ ꯑꯍꯨꯝꯒꯨꯝꯕ ꯇꯧꯔ ꯆꯥꯕꯗꯣ ꯑꯗꯨꯗꯣ ꯑꯝꯇ ꯆꯥꯔ ꯌꯦꯡꯁꯤꯗꯅ ꯈꯔ ꯅꯨꯡꯁꯥ ꯈꯔ ꯅꯦꯝꯊꯔꯀꯥꯟꯗ ꯅꯨꯡꯁꯤꯠꯀ ꯔꯤꯔꯤ ꯁꯤꯠꯂꯛꯄ ꯅꯨꯡꯁꯥꯒ ꯆꯪꯈꯤꯕꯒꯤ ꯇꯥꯏꯃꯤꯡ ꯌꯥꯝ ꯏꯪ ꯏꯪ ꯂꯥꯎꯕ ꯃꯇꯝ ꯑꯃ ꯑꯣꯏ ꯂꯩꯗꯅ ꯀꯥꯂꯦꯟꯒꯤ ꯑꯣꯏꯕꯅꯤꯅ ꯑꯗꯨꯒꯤ ꯃꯇꯝꯗꯨ ꯆꯧꯗꯣ ꯑꯩꯈꯣꯏ ꯑꯩꯈꯣꯏ ꯃꯤ ꯇꯔꯨꯛ ꯇꯔꯦꯠꯃꯨꯛ ꯄꯨꯟꯁꯤꯜꯂꯒ ꯑꯗꯨꯗꯣ ꯑꯝꯇ ꯆꯥꯁꯦ ꯍꯣꯔꯦꯟꯗꯤ
ꯌꯥꯏꯌꯦ ꯆꯥꯁꯦ ꯏꯆꯦꯕꯨ ꯍꯨꯖꯤꯛ ꯆꯥꯛ ꯆꯥꯔꯕꯣ
ꯆꯥꯛ ꯆꯥꯔꯦ ꯑꯗꯣ ꯑ ꯀꯩꯅꯣꯗꯣ ꯑꯩꯈꯣꯏ ꯄꯩꯁꯥꯗꯣ ꯄꯩꯁꯥꯗꯣ ꯆꯍꯨꯝ ꯃꯨꯛꯅ ꯗꯨꯝ ꯀꯣꯟꯂꯅꯤꯅꯀꯣ
ꯀꯣꯟꯅꯕꯁꯨ ꯌꯥꯏ ꯑꯩꯈꯣꯏ ꯃꯤ ꯀꯌꯥꯃꯨꯛ ꯆꯥꯥꯖꯦ ꯍꯥꯏꯅꯣ
ꯑꯩꯈꯣꯏ ꯃꯤ ꯇꯔꯥꯃꯨꯛ ꯐꯥꯒꯗ꯭ꯔꯣ ꯑꯩꯈꯣꯏ ꯃꯤ ꯇꯔꯥꯃꯨꯛ ꯆꯥꯖꯦ
ꯑꯗꯨꯗꯤ ꯑ ꯑꯗꯨꯝ ꯀꯣꯟꯅꯅꯤꯗ
ꯀꯣꯟꯅꯤꯗ ꯄꯤꯛꯀꯦꯠ ꯑ ꯑꯍꯨꯝ ꯅꯠꯇ꯭ꯔꯒ ꯃꯔꯤꯃꯨꯛ ꯇꯧꯔꯒ ꯅꯠꯇ꯭ꯔꯥ ꯍꯥꯏꯗꯤ ꯊꯥꯎ ꯗ ꯑ ꯁꯣꯔ꯭ꯁꯇꯨꯗꯤ ꯍꯥꯟꯅꯗꯒꯤ ꯍꯥꯟꯅꯒꯤ ꯑꯗꯨꯝ ꯂꯩꯗꯅ ꯑꯗꯨꯗꯣ ꯑꯣꯏꯅ ꯁꯤ ꯁꯤꯖꯤꯟꯅꯔꯁꯦ ꯑꯗꯨ ꯑꯗꯨꯒ ꯆꯧꯗꯨꯅ ꯄꯦꯛꯀꯦꯠ ꯇꯔꯨꯛꯀꯨꯝꯕ ꯂꯧꯔꯁꯤ ꯑꯗꯨꯒ ꯎꯝ ꯆꯉꯥꯡ ꯑꯃ ꯂꯣꯟꯂꯖꯤ ꯆꯉꯥꯡ ꯑꯃ ꯂꯣꯜꯂꯒ ꯑꯗꯨꯗꯣ ꯆꯥꯥꯁꯦ ꯁꯤꯡꯖꯨ ꯌꯥꯎꯍꯟꯁꯤꯔꯣ ꯀꯃꯥꯏꯅ ꯇꯧꯁꯤꯒꯦ ꯃꯤꯃꯤ ꯁꯤꯡꯖꯨ ꯑꯃ
ꯃꯤꯃꯤ ꯁꯤꯡꯖꯨ ꯑꯃ ꯌꯥꯎꯍꯟꯕꯁꯨ ꯌꯥꯏ ꯍꯥꯏꯗꯤ ꯆꯉꯥꯡꯗꯨꯒ ꯄꯥꯔꯒ ꯊꯛꯄ ꯀꯥꯟꯗ ꯑꯗꯨꯝ ꯍꯥꯎꯅꯕ
ꯎꯝ ꯑꯣ ꯉꯍꯥꯟꯅꯦ ꯃꯣꯃꯣ ꯁꯦꯝꯃꯦ ꯃꯣꯃꯣ ꯍ ꯃꯣꯃꯣ ꯁꯦꯝꯃꯦ ꯃꯣꯃꯣꯗꯨꯅꯅꯦ ꯀꯃꯥꯏ ꯇꯧꯒꯦꯗ ꯑꯩꯈꯣꯏꯒꯤ ꯊꯝꯕ ꯃꯇꯝꯗꯨꯗ ꯁ꯭ꯇꯤꯝ ꯇꯧꯅꯕ ꯃꯥꯒꯤ ꯀꯟꯇꯦꯟꯅ꯭ꯔꯗꯨꯗ ꯊꯝꯕ ꯃꯇꯝꯗꯨꯗ ꯊꯥꯎ ꯈꯔ ꯇꯩꯔꯒ ꯊꯝꯕ ꯗꯤ ꯅꯞꯁꯟꯅꯗꯕꯅꯦꯕ ꯑꯗꯣ ꯊꯥꯎꯗꯣ ꯈꯔ ꯇꯩꯕ ꯋꯥꯠꯄ ꯃꯥꯜꯂꯦ ꯂꯣꯏꯅ ꯅꯞꯁꯟꯅꯩ ꯎꯝ ꯃꯣꯃꯣꯒꯤ ꯁꯦꯞꯇꯨꯕꯨꯗꯤ ꯐꯖꯩꯌꯦꯕꯀꯣ ꯑꯗꯨ ꯑꯣꯏꯔꯁꯨꯅꯦ ꯐꯛꯀꯠꯄꯗ ꯂꯣꯏꯅ ꯑꯃꯁꯨ ꯑꯃꯁꯨ ꯇꯠꯄꯗꯣ ꯑꯗꯨꯃꯥꯏꯅ ꯇꯠꯂꯦ ꯃꯁꯛ ꯄꯨꯟꯅ ꯌꯦꯡꯕꯗꯕꯨꯗꯤ ꯐꯖꯩ ꯑꯃꯃꯝ ꯂꯧꯊꯣꯛꯄꯗꯗꯤ ꯂꯣꯏ ꯀꯥꯏꯔꯦ ꯌꯥꯗ꯭ꯔꯦ ꯑꯗꯣ ꯃꯊꯪ ꯁꯦꯝꯕꯗꯗꯤ ꯍꯦꯟꯅ ꯐꯖꯗꯧ ꯃꯥꯜꯂꯦ ꯍꯥꯏꯗꯤ ꯑꯍꯥꯟꯕꯗꯨ ꯗ ꯀꯃꯥꯏꯅ ꯇꯧꯕꯅꯣ ꯁꯣꯏꯔꯤꯅꯣꯗꯣ ꯑꯥꯏꯗꯤꯌꯥꯗꯣ ꯈꯪꯒ꯭ꯔꯦꯕ ꯑꯗꯨꯅ ꯃꯊꯪꯗꯤ ꯊꯥꯎꯗꯣ ꯈꯔ ꯐꯖꯅ ꯊꯪꯅ ꯊꯪꯅꯕꯗꯨ ꯁꯦꯠ ꯇꯣꯠ ꯇꯩꯕꯤꯕ ꯑꯗꯨꯑꯣꯏꯗꯤ ꯍꯣꯔꯦꯟ ꯂꯧꯈꯠꯄꯗ ꯅꯞꯁꯟꯅꯔꯔꯣꯏꯕ ꯑꯗꯣ ꯃꯣꯃꯣꯗꯨꯅ ꯍꯌꯦꯡꯂ ꯍꯪꯆꯤꯠꯂꯃ ꯆꯥꯁꯦ
ꯍꯣꯏ ꯌꯥꯏ ꯑꯃ ꯉꯍꯥꯟꯃꯨꯛ ꯑꯃꯁꯨ ꯏꯆꯦꯅ ꯍꯥꯏꯗꯤ ꯅꯣꯡꯃ ꯅꯨꯡꯗꯥꯡ ꯑꯃ ꯑꯩꯈꯣꯏ ꯆꯧ ꯍꯧꯔꯒ ꯆꯥꯕ ꯑꯃ ꯌꯥꯎꯈꯤꯗꯅ ꯑꯥ ꯑꯗꯨꯗꯣ ꯍꯥꯏꯗꯤ ꯌꯥꯝꯅ ꯍꯥꯎꯈꯤꯕꯅꯦꯕ ꯑꯗꯨꯃꯥꯏꯅ ꯍꯣꯔꯦꯟꯁꯨ ꯍꯥꯏꯗꯤ ꯍꯥꯎꯅ
ꯊꯨꯝ ꯃꯣꯔꯣꯛꯇꯣ ꯍꯦꯛ ꯆꯥꯒꯤꯕ ꯍꯥꯏꯇꯥꯔꯦ ꯑꯗꯒꯤ ꯅꯨꯃꯤꯠ ꯇꯨꯁꯨ ꯒꯥꯔꯤꯒꯁꯦ ꯑꯝꯇ ꯆꯦꯟꯗꯕꯅꯤꯅ ꯏꯇꯥꯛꯀ ꯇꯥꯛꯄꯅꯤꯅꯦ ꯃꯤꯁꯦ ꯑꯗꯨꯒꯤ ꯄꯣꯠꯇꯨꯁꯨ ꯁꯨꯔꯣꯏꯗ꯭ꯔꯅ ꯈꯜ ꯈꯜꯂꯒ ꯁꯨꯗꯤ ꯁꯨꯔꯦ ꯍꯥꯎꯗꯤ ꯍꯥꯎꯈꯤ ꯑꯗꯨ ꯅꯨꯃꯤꯠꯒꯤꯗꯣ ꯑꯗꯨꯃꯥꯏꯅ ꯍꯦꯛ ꯍꯥꯎꯍꯜꯂ ꯂꯣꯏꯔꯦꯁꯦ ꯍꯣꯔꯦꯟ ꯆꯥꯁꯦ ꯍꯥꯏꯁꯤꯁꯨ
ꯑꯗꯨꯃꯥꯏꯅ ꯍꯥꯎꯍꯟꯕ ꯅꯠꯇ꯭ꯔꯒꯅ ꯑꯗꯨꯗꯒꯤ ꯍꯦꯟꯅ ꯍꯥꯎꯍꯟꯕ ꯑꯃ ꯇꯧꯔꯁꯤ
ꯎꯝ ꯑꯗꯣ ꯈꯪꯗꯦꯅꯦ ꯏꯃꯨꯡ ꯑꯩꯈꯣꯏ ꯏꯃꯨꯡ ꯃꯅꯨꯡꯖꯤꯡꯖꯦ ꯄꯨꯟꯖꯜꯂꯒ ꯆꯥꯕꯁꯤꯅꯕꯨ ꯍꯦꯟꯅ ꯅꯨꯡꯉꯥꯏꯅꯦ ꯃꯄꯥꯟꯗ ꯊꯣꯛꯑꯒ ꯆꯥꯕꯕꯨꯗꯤ
ꯎꯝ ꯑꯗꯨꯗꯤ ꯏꯆꯦꯅ ꯁꯨꯝ ꯋꯥꯔꯤ ꯋꯥꯇꯥꯏ ꯁꯥꯟꯅꯔꯒ ꯍꯥꯏꯗꯤ ꯁꯨꯝ ꯂꯩꯗꯅ ꯍꯥꯏꯗꯤ ꯄꯨꯂꯞ ꯆꯥꯡꯃꯤꯟꯅꯕ ꯑꯗꯒꯤ ꯑꯋꯥ ꯅꯨꯡꯉꯥꯏ ꯋꯥꯔꯤ ꯁꯥꯟꯅꯕꯒꯤꯁꯨ ꯅꯨꯡꯉꯥꯏꯌꯦꯕ
ꯅꯨꯡꯉꯥꯏ ꯑꯗꯣ ꯎꯝ ꯑꯩꯅ ꯅꯍꯥꯟꯗꯣ ꯋꯥꯀꯤꯡ ꯆꯠꯄ ꯃꯇꯝꯗꯅꯦ ꯑꯁ ꯀꯩꯅꯣꯗꯣ ꯍꯧꯗꯣꯡꯗꯣ ꯍꯧ ꯍꯧꯗꯣꯡꯗꯣ ꯁꯣꯛꯑꯒ ꯂꯩꯔꯝꯃꯦ ꯅꯨꯡꯉꯥꯏꯇꯦ ꯃꯥꯗꯤ ꯀꯟꯅ ꯆꯦꯟꯕꯗꯨꯗ ꯒꯥꯔꯤꯗꯨ ꯂꯥꯛꯄ ꯎꯔꯝꯃꯔꯣꯏꯕ ꯑꯗꯨꯗ ꯊꯦꯡꯕꯤꯔꯝꯕ ꯃꯥꯜꯂꯦ ꯁꯣꯛꯑꯒ ꯂꯩꯍꯧꯋꯦ ꯑꯗꯒꯤ ꯉꯁꯤꯁꯨ ꯑꯃꯨꯛ ꯆꯠꯄꯗꯁꯨ ꯑꯗꯨꯝ ꯂꯩꯔꯝꯃꯦ ꯉꯔꯥꯡ ꯆꯠꯄꯗꯁꯨ ꯂꯩꯔꯝꯃꯦ ꯑꯗꯣ ꯃꯥꯗꯣ ꯀꯃꯥꯏꯅ ꯇꯧꯗꯣꯏꯅꯣ ꯈꯪꯗꯦꯅꯦ ꯑꯩꯅ ꯍꯥꯏꯗꯤ ꯐꯥꯕꯁꯨ ꯀꯤꯖꯕ ꯍꯥꯏ ꯇꯔꯦ ꯑꯩꯗꯤ ꯃꯁꯛꯁꯨ ꯈꯪꯗꯕꯅꯤꯅꯅꯦ ꯑꯃꯨꯛ ꯈꯣꯠꯂꯛꯑꯗꯤ ꯑꯁ ꯑꯃꯨꯛ ꯍꯤꯗꯥꯛ ꯀꯥꯞꯄ ꯑꯃꯨꯛ ꯆꯠꯅꯗꯣꯏꯅꯤꯗꯣ ꯑꯗꯨꯒꯤ ꯐꯥꯕꯗꯨꯁꯨ ꯐꯔꯛ ꯇꯥꯕ ꯑꯗꯨꯗꯣ ꯑꯣꯏꯅꯗꯤ ꯀꯩꯝꯇꯕꯨꯗꯤ ꯇꯧꯕꯤꯔꯝꯗ꯭ꯔꯦ ꯇꯧꯕꯗꯤ ꯇꯧꯕꯤꯅꯤꯡꯕ ꯐꯥꯎꯔꯒꯅꯦ ꯉꯝꯗ꯭ꯔꯦꯕ ꯍꯥꯏꯗꯤ ꯀꯤꯖꯕꯅꯤꯅ
ꯎꯝ ꯍꯥꯏꯗꯤ ꯁꯛ ꯈꯪꯅꯗꯕ ꯎꯝ ꯁꯛ ꯈꯪꯅꯗꯕꯒꯤ ꯀꯣ
ꯠꯇꯦꯕ ꯊꯕꯛꯁꯦ ꯑꯩꯈꯣꯏꯅ ꯈꯔꯒ ꯀꯤꯒꯅ ꯏ ꯍꯕ ꯈ
ꯍꯥꯏꯗꯤ ꯑꯩꯈꯣꯏꯅ ꯁꯛ ꯈꯪꯅꯗꯕ ꯀꯤ ꯍꯧꯗꯣꯡ ꯍꯥꯏꯔꯤꯁꯦ ꯑꯩꯈꯣꯏꯅ ꯍꯦꯛꯇ ꯍꯥꯏꯗꯤ ꯄꯥꯏꯔꯨꯕꯒꯤꯁꯨ ꯑꯃꯨꯛꯁꯨ ꯌꯥꯗꯕ ꯍꯥꯏꯗꯤ ꯃꯣꯏ ꯆꯤꯛꯄꯅꯤ ꯈꯪꯗꯦ ꯑꯗꯒꯤ ꯈꯣꯠꯄꯅꯤ ꯈꯪꯗꯦ ꯍꯥꯏꯗꯤ ꯃꯣꯏꯁꯨ ꯀꯤꯖꯕꯒꯤ ꯑꯗꯨꯃꯥꯏꯅ ꯇꯧꯗꯗꯤ ꯑꯩꯈꯣꯏꯗꯁꯨ ꯑꯃꯨꯛ ꯁꯣꯛꯏꯗꯅ
ꯎꯝ ꯃꯣꯏꯅꯁꯨ ꯑꯃꯨꯛ ꯃꯣꯏꯗꯣ ꯐꯅꯕ ꯇꯧꯕꯤꯔꯤꯅꯤꯗꯣ ꯑꯃꯨꯛ ꯍꯥꯏꯗꯤ ꯋꯥꯈꯟꯗꯣ ꯈꯟꯊꯕ ꯉꯝꯗꯕꯅꯤꯅ ꯃꯤ ꯅꯠꯇꯕꯅꯤꯅꯀꯣ ꯑꯣꯗ ꯄ ꯄꯨꯔꯛꯇ ꯊꯣꯜꯂꯤꯔꯤꯉꯩꯗꯨꯗ ꯑꯃꯨꯛ ꯐꯨꯔꯛꯀꯗ꯭ꯔꯥ ꯀꯩ ꯇꯧꯕꯤꯔꯛꯇꯣꯏꯅꯣꯅ ꯃꯣꯏꯁꯨ ꯄꯥꯈꯠꯇꯅꯕꯨꯗꯤ ꯇꯧꯖꯔꯤ ꯅꯕ ꯇꯧꯕꯗꯤ
ꯍꯥꯏꯗꯤ ꯃꯣꯏꯁꯨ ꯃꯣꯏ ꯃꯁꯥꯗꯣ ꯉꯥꯛꯊꯣꯛꯆꯅꯕ ꯍꯥꯏꯗꯤ ꯈꯪꯗꯕꯅꯤꯅꯀꯣ
ꯎꯝ ꯑꯁ ꯑꯗꯨꯃꯥꯏꯅ ꯊꯦꯡꯕꯤꯔꯝꯕꯗꯣ ꯌꯥꯝ ꯅꯨꯡꯉꯥꯏꯇꯦ ꯑꯗꯣ ꯃꯣꯏꯁꯦ ꯑꯗꯣ ꯃꯤꯁꯤꯡꯁꯦ ꯅꯨꯃꯤꯗꯥꯡꯗꯗꯤ ꯁꯣꯔꯣꯛꯁꯤꯗ ꯒꯥꯔꯤꯁꯦ ꯀꯟ ꯀꯟꯅ ꯊꯧꯅꯩ ꯍꯥꯏꯕ ꯈꯔ ꯇꯞ ꯇꯞꯅ ꯊꯧꯔꯗꯤ ꯗꯤ ꯁꯨꯃꯥꯏꯅ ꯇꯧꯔꯤꯁꯤꯡꯁꯦ ꯇꯧꯔꯣꯏꯗꯕꯅꯦꯕ ꯅꯨꯡꯉꯥꯏꯇꯕꯁꯤꯡ ꯊꯣꯛꯑꯣꯏꯗꯕꯅꯦꯕ ꯃꯤꯁꯤꯡꯁꯦ ꯒ꯭ꯌꯥꯟ ꯈꯔ ꯇꯥꯔꯗꯤ ꯐꯗꯧꯅꯤꯅꯦ
ꯑꯗꯨ ꯍꯧꯖꯤꯛꯀꯥꯟꯁꯦ ꯍꯥꯏꯗꯤ ꯍꯨꯏ ꯍꯧꯗꯣꯡꯄꯁꯤꯅꯁꯦ ꯍꯥꯏꯗꯤ ꯃꯤꯁꯨ ꯊꯦꯡꯉꯝꯃꯒ ꯍꯥꯏꯗꯤ ꯆꯠꯈꯤꯕꯒꯨꯝꯕ ꯍꯥꯏꯕꯗꯤ ꯁꯒꯨꯝꯕ ꯍꯥꯏꯗꯤ ꯁꯨꯝ ꯅꯨꯡꯉꯥꯏꯇꯕꯁꯦ ꯑꯗꯨꯝ ꯃꯌꯥꯝ ꯑꯃ ꯊꯤꯡꯅꯤꯡꯗ꯭ꯔꯦꯅ
ꯎꯝ
ꯑꯗꯨꯅꯦ ꯍꯧꯖꯤꯛꯁꯦ ꯁꯥꯒ ꯁꯥꯕꯒ ꯍꯥꯏꯗꯤ ꯀꯃꯥꯏꯅ ꯀꯃꯥꯏꯅ ꯍꯥꯏꯗꯤ ꯃꯇꯝꯁꯦ ꯍꯥꯏꯗꯤ ꯀꯔꯤ ꯀꯔꯤ ꯁꯨꯝ ꯇꯧꯔꯤ
ꯑꯗꯣ ꯑꯩꯗꯤꯅꯦ ꯈꯪꯕ꯭ꯔꯥ ꯁꯣꯔꯣꯛꯁꯦ ꯍꯥꯏꯔꯒꯅꯦ ꯀꯤꯖꯕ ꯑꯃ ꯌꯥꯎꯔꯤꯅꯦ ꯑꯁ ꯍꯥꯏꯗꯤ ꯑꯩꯈꯣꯏ ꯑꯉꯥꯡꯁꯤꯡꯗꯣ ꯁꯤ ꯄꯣꯠꯁꯦ ꯋꯥꯠꯂꯦ ꯀꯩꯅꯣꯝꯇ ꯂꯩꯔꯣ ꯀꯥꯏꯅ ꯊꯥꯅꯩ ꯉꯥꯛꯇꯅꯤꯗꯅ ꯑ ꯑꯩꯈꯣꯏꯗꯤꯅꯦ ꯀꯤꯖꯕ ꯑꯃ ꯌꯥꯎꯔꯦꯕ ꯍꯥꯏꯗꯤ ꯂꯝꯕꯤꯁꯦ ꯐꯔꯕꯅꯤꯅ ꯂꯝꯕꯤꯁꯦ ꯁꯤꯠ ꯅꯥꯜꯂꯕꯅꯤꯅ ꯒꯥꯔꯤꯁꯦ ꯍꯦꯛꯇ ꯄꯥꯏ ꯄꯥꯏ ꯊꯧꯅꯕꯤꯅꯦꯕ ꯇꯧꯔꯤꯁꯦ ꯑꯗꯨꯅ ꯑꯉꯥꯡꯗꯨꯅ ꯈꯤꯇꯪ ꯂꯥꯟ ꯇꯣꯛꯀꯦꯅ ꯇꯧꯕ ꯃꯇꯝꯗ ꯊꯤꯡꯕꯤꯔꯝꯒꯗ꯭ꯔꯥ ꯁꯣꯛꯀꯗ꯭ꯔꯥ ꯍꯥꯏꯅꯅꯦ ꯊꯕꯛꯀꯁꯦ ꯑꯝꯇ ꯎꯝ ꯄꯣꯠ ꯑꯁꯤ ꯑꯝꯇ ꯋꯥꯠꯂꯦ ꯂꯩꯔꯛꯎ ꯀꯥꯏꯅꯒ ꯍꯥꯏꯕꯁꯦ ꯉꯝꯗ꯭ꯔꯕꯅꯦꯃꯤ ꯑꯗꯨꯅꯅꯦ ꯑꯁ ꯋꯥꯗꯤ ꯋꯥꯏꯗ ꯎꯝ ꯃꯣꯏꯗꯣ ꯍꯥꯏꯗ꯭ꯔꯕꯅꯤꯅ ꯀꯩꯩꯅꯣꯝ ꯋꯥꯠꯂꯦ ꯑꯩꯈꯣꯏ ꯒ꯭ꯌꯥꯟ ꯇꯥꯕ ꯑꯩꯈꯣꯏ ꯑꯣꯏꯅ ꯑꯗꯨꯝ ꯊꯣꯛꯑꯦ ꯀꯩꯅꯣꯝ ꯇꯧꯔꯦ ꯑꯗꯨꯝ ꯊꯣꯛꯑꯕꯅꯤꯅꯅꯦ ꯑꯃꯃꯨꯛ ꯋꯥꯠꯂꯝꯅꯤ ꯑꯃꯃꯨꯛ ꯋꯥꯠꯂꯝꯅꯤ ꯉꯍꯥꯏꯇꯅ ꯆꯠꯄꯗꯅꯦ ꯋꯥꯕ ꯑꯃ ꯌꯥꯎꯔꯦꯗ ꯁꯥꯒ ꯁꯥꯕꯒ ꯃꯣꯏꯅ ꯈꯤꯇꯪ ꯐꯖꯅ ꯊꯧꯕꯤꯔꯗꯤꯀꯣ ꯁꯨꯃꯥꯏꯅ ꯑꯩꯈꯣꯏ ꯋꯥꯏꯁꯦ ꯋꯥꯔꯣꯏꯗꯕꯅꯦꯕ
ꯍꯥꯏꯗꯤ ꯊꯕꯛꯁꯦ ꯍꯥꯏꯗꯤ ꯍꯥꯏꯗꯤ ꯑꯉꯥꯡꯅ ꯇꯧꯕ ꯌꯥꯕ ꯑꯗꯨꯃꯥꯏꯅ ꯇꯧꯍꯟꯒꯗꯕꯗꯣ ꯍꯥꯏꯗꯤ ꯃꯣꯏꯅ ꯐꯖꯅ ꯒꯥꯔꯤꯗꯣ ꯊꯧꯗ꯭ꯔꯕꯅꯤꯅ ꯍꯥꯏꯗꯤ ꯀꯤꯖꯗꯅ ꯑꯍꯟꯈꯅ ꯍꯥꯏꯕꯗꯤ ꯂꯣꯏꯅ ꯇꯧꯔꯕꯅꯤꯅ ꯑꯗꯨꯝ ꯋꯥꯔꯦꯕ
ꯋꯥꯔꯦ ꯑꯗꯨꯅꯦ ꯍꯥꯏꯗꯤ ꯑꯁ ꯑꯩꯈꯣꯏꯅꯒ ꯑꯉꯥꯡ ꯑꯣꯏꯔꯤꯉꯩ ꯃꯇꯝꯗꯗꯤ ꯑꯩꯈꯣꯏ ꯏꯃꯥ ꯍꯣꯏꯅ ꯄꯥꯈꯣꯜ ꯐꯥꯕꯗ ꯆꯠꯄꯗ ꯆꯠꯄꯗ ꯑꯩꯈꯣꯏꯅꯇꯅꯤ ꯆꯠꯂꯤꯁꯦ ꯄꯣꯠ ꯑꯗꯨ ꯑꯗꯨꯝ ꯋꯥꯠꯂꯦ ꯑꯗꯨ ꯑꯗꯨꯝ ꯂꯩꯔꯛꯎ ꯑꯥ ꯐꯗꯤꯒꯣꯝꯁꯦ ꯈꯔ ꯂꯩꯁꯨ ꯐꯗꯤꯒꯣꯝꯕꯁꯦ ꯈꯔ ꯋꯥꯠꯂꯦ ꯀꯥꯏꯕꯁ ꯑꯩꯈꯣꯏ ꯉꯥꯛꯇꯅꯤꯅ ꯆꯠꯂꯗꯣ ꯑꯗꯣ ꯍꯧꯖꯤꯛꯀꯥꯟ ꯑꯉꯥꯡꯁꯤꯡꯗꯤ ꯆꯠꯅꯗ꯭ꯔꯦ ꯍꯥꯏꯕ ꯍꯥꯏꯗꯤ ꯃꯃꯥ ꯃꯄꯥꯁꯤꯡꯁꯤꯅ ꯀꯤꯖꯔꯛꯑꯦꯕ ꯊꯥꯗꯣꯛꯄ ꯁꯣꯔꯣꯛꯇ ꯒꯥꯔꯤꯁꯦ ꯃꯁꯤꯡ ꯌꯥꯝ ꯌꯥꯝ ꯈꯠꯂꯕꯅꯤꯅ ꯑꯗꯒꯤ ꯊꯧꯕꯁꯤꯁꯨ ꯁꯨꯝꯅ ꯊꯧꯅꯗ꯭ꯔꯕꯅꯤꯅꯕꯀꯣ ꯌꯥꯝ ꯍꯣꯡꯉꯦ ꯌꯥꯝ ꯍꯣꯡꯉꯦ ꯊꯥꯏꯅꯒ ꯅꯠꯇ꯭ꯔꯦ ꯍꯧꯖꯤꯛ ꯆꯥꯎꯈꯠꯄꯕꯨ ꯑꯗꯨꯛꯀꯤ ꯃꯇꯤꯛ ꯆꯥꯎꯈꯠꯂꯦ ꯆꯥꯎꯈꯠꯄꯁꯦ ꯂꯥꯛꯄ ꯆꯥꯎꯈꯠꯄ ꯂꯥꯛꯄ ꯃꯇꯝꯗ ꯅꯨꯡꯉꯥꯏꯕ ꯐꯥꯎꯕꯁꯤꯒꯤ ꯑꯣꯟꯅ ꯇꯩꯅꯕꯗ ꯑꯋꯥꯕ ꯑꯃꯁꯨ ꯑꯗꯨꯝ ꯏꯟꯅꯔꯒꯗꯤ ꯆꯠꯂ ꯅꯨꯡꯉꯥꯏꯕ ꯉꯥꯛꯇꯗꯤ ꯅꯠꯇꯦꯕ ꯍꯥꯏꯗꯤ ꯑꯐꯕꯒꯤ ꯐꯠꯇꯕ ꯂꯩꯕ ꯒꯨꯝꯅ ꯆꯥꯎꯈꯠꯂꯦ ꯍꯥꯏꯁꯤꯁꯨ ꯑꯃꯔꯣꯝꯗꯗꯤ ꯑꯃꯨꯛꯁꯨ ꯑꯍꯣꯡꯕ ꯀꯩꯀꯥ ꯃꯌꯥꯝ ꯂꯥꯛꯑꯦꯅ ꯑꯗꯣ ꯁꯣꯔꯣꯛꯁꯦ ꯐꯖꯅ ꯁꯦꯝꯃꯦ ꯑꯗꯨꯒꯅꯦ ꯑꯩꯅ ꯈ꯭ꯋꯥꯏꯗꯒꯤꯩ ꯄꯥꯝꯖꯕ ꯑꯃꯗꯤꯅꯦ ꯃꯥꯒꯤ ꯁꯣꯔꯣꯛꯀꯤ ꯃꯌꯥꯏꯁꯤꯗ ꯂꯩꯒꯨꯝꯕ ꯊꯥꯕ ꯍꯩ ꯄꯥꯝꯕꯤꯒꯨꯝꯕ ꯊꯥꯕꯁꯦ ꯑꯁ ꯌꯦꯡꯕ ꯌꯥꯝ ꯅꯨꯡꯉꯥꯏꯈ꯭ꯔꯦ ꯅꯨꯡꯉꯥꯏꯇ꯭ꯔꯣ
ꯅꯨꯡꯉꯥꯏ ꯍꯥꯏꯕꯗꯤ ꯑꯌꯨꯛꯇꯕꯨ ꯑꯣꯏꯔꯁꯨ ꯑꯗꯒꯤ ꯅꯨꯡꯗꯥꯡ ꯋꯥ ꯍꯥꯏꯗꯤ ꯅꯨꯡꯗꯥꯡ ꯆꯥꯛ ꯇꯣꯛꯄ ꯈꯣꯠꯄ ꯂꯣꯏꯔꯒ ꯉꯥꯏꯍꯥꯛ ꯄꯣꯊꯥꯕ ꯑꯣꯏꯅ ꯍꯥꯏꯗꯤ ꯁꯨꯝ ꯋꯥꯛꯀꯤꯡꯒꯨꯝꯕ ꯆꯠꯄ ꯀꯥꯟꯗꯨꯗ ꯍꯥꯏꯗꯤ ꯍꯩ ꯑꯗꯒꯤ ꯍꯥꯏꯗꯤ ꯂꯩ ꯆꯥꯒꯤ ꯃꯅꯝꯗꯨꯅ ꯍꯥꯏꯗꯤ ꯁꯨꯝ ꯌꯦꯡꯕꯗꯁꯨ ꯅꯨꯡꯉꯥꯏ ꯑꯗꯒꯤ ꯀꯕꯣꯛꯂꯩꯒꯤ ꯃꯅꯝꯒꯁꯦ ꯑꯗꯨꯝ ꯍꯥꯏꯗꯤ ꯅꯨꯡꯁꯤꯗꯅ
ꯅꯨꯡꯁꯤꯌꯦ ꯑꯁ ꯑꯩꯗꯤꯅꯦ ꯅꯍꯥꯟꯅꯦ ꯁꯣꯔꯣꯛꯇꯅꯦ ꯆꯠꯂꯦꯕ ꯋꯥꯛꯀꯤꯡꯁꯦ ꯀꯕꯣꯛ ꯂꯩꯗꯣ ꯍꯦꯛꯇꯅꯦ ꯐꯨꯒꯥꯏꯅ ꯁꯥꯥꯅ ꯂꯩꯔꯝꯕꯅꯦ ꯑꯩꯁꯦ ꯑꯃ ꯍꯦꯛꯑꯦ ꯃꯅꯝꯗꯣ ꯀꯔꯤꯅꯣ ꯈꯨꯅꯨꯡꯁꯤꯗꯣ ꯉꯥꯎꯕꯅꯤ ꯀꯩꯅꯣ ꯑꯩꯗꯤ ꯑꯗꯣ ꯑꯩꯁꯦ ꯑꯩꯈꯣꯏ ꯌꯨꯝꯗꯁꯨ ꯊꯥꯅꯤꯡꯉꯦꯕ ꯑꯗꯨꯒꯤ ꯎꯝ ꯑꯩꯣꯏꯕꯥꯅ ꯆꯥꯔ ꯑꯃ ꯄꯣꯔꯛꯑꯦꯕ ꯀꯣꯛꯂꯗꯣ ꯊꯥꯕꯅꯦ ꯑꯗꯣ ꯃꯥꯁꯦ ꯍꯤꯡꯉꯣ ꯌꯥꯗꯦ ꯑꯣꯏꯅ ꯊꯥꯕꯗꯣ ꯍꯩꯇꯕꯩꯔ ꯈꯪꯗꯦꯕ ꯁꯤꯈ꯭ꯔꯦ ꯑꯗꯣ ꯅꯣꯏꯒꯤ ꯀꯕꯣꯛ ꯂꯩ ꯍꯥꯏꯗꯤ ꯆꯥꯔ ꯁꯦꯝꯃꯒꯒ ꯂꯩꯕ ꯊꯝꯕ ꯂꯩꯕ꯭ꯔꯣ
ꯑꯩꯈꯣꯏꯒꯤꯗꯤ ꯀꯕꯣꯛ ꯂꯩꯗꯤ ꯍꯥꯏꯗꯤ ꯍꯧꯗꯤꯤ ꯑꯗꯣ ꯑꯩꯈꯣꯏꯒꯤ ꯃꯅꯤꯡꯒꯤ ꯌꯨꯝ ꯑꯃꯗꯗꯤ ꯃꯣꯏꯒꯤꯗꯤ ꯌꯥꯝꯅ ꯐꯖꯅ ꯁꯥꯠꯂꯦ ꯑꯗꯣ ꯍꯥꯏꯗꯤ ꯃꯣꯏꯗ ꯀꯃꯥꯏꯅ ꯊꯥꯗꯣꯏꯅꯣ ꯍꯥꯏꯗꯤ ꯀꯃꯥꯏꯅ ꯇꯧꯔꯗꯤ ꯃꯣꯏꯁꯦ ꯍꯥꯏꯗꯤ ꯐꯖꯅ ꯂꯩꯗꯣ ꯁꯥꯠꯄ ꯉꯝ ꯍꯪꯒꯅꯤ ꯑꯗꯨꯒꯨꯝꯕꯗꯣ ꯑꯩ ꯍꯪꯉꯛꯀꯦ ꯑꯗꯨꯒ ꯃꯣꯏꯗ ꯍꯥꯏꯗꯤ ꯄꯥꯝꯕꯤꯗꯨꯒꯤ ꯆꯥꯔ ꯊꯥꯕ ꯌꯥꯕ ꯂꯩꯒꯗ꯭ꯔꯥ ꯍꯥꯏꯁꯨ ꯑꯩ ꯍꯪꯉꯛꯀꯦ
ꯍꯣꯏ ꯌꯥꯔꯗꯤ ꯑꯗꯨꯁꯨ ꯑꯝꯇ ꯍꯪꯍꯧꯅꯦ ꯍꯥꯏꯗꯤ ꯑꯩ ꯌꯥꯝ ꯊꯥꯅꯤꯡꯉꯦꯕ ꯑꯗꯒꯤ ꯀꯕꯣꯛ ꯂꯩ ꯆꯦꯉꯣ ꯍꯥꯏꯗꯤ ꯐꯖꯅ ꯁꯥꯠꯂꯗꯤꯅꯦ ꯃꯥꯒꯤ ꯃꯅꯝꯗꯣ ꯅꯨꯃꯤꯗꯥꯡ ꯋꯥꯏꯔꯝꯗꯒꯁꯦ ꯑꯗꯒꯤ ꯊꯥꯒ ꯐꯕꯒꯁꯦ ꯃꯥꯏ ꯃꯅꯝꯗꯨꯅꯅꯦ ꯑꯗꯋꯥꯏ ꯑꯀꯣꯏꯕꯗꯨ ꯃꯥꯒꯤ ꯃꯅꯝ ꯈꯨꯅꯨꯡꯁꯤꯗꯣ ꯑꯩꯅ ꯃꯤ ꯑꯇꯣꯞꯄꯒꯤ ꯌꯨꯝꯗ ꯊꯥꯕꯗ ꯆꯠꯂꯒ ꯆꯠꯄꯗ ꯌꯨꯝꯗꯣ ꯐꯥꯎꯔ ꯆꯠꯄꯗꯅꯦ ꯃꯅꯝꯁꯤꯅꯅꯦ ꯏꯁꯁ ꯅꯨꯡꯁꯤꯈ꯭ꯔꯖꯥꯠꯅꯤ ꯑꯀꯣꯏꯕꯒꯁꯦ ꯍꯥꯏꯗꯤ ꯌꯥꯝ ꯐ꯭ꯔꯦꯁ ꯑꯣꯏꯍꯟꯕꯗꯣ ꯐꯥꯎꯋꯦꯕ ꯃꯥꯏ ꯃꯅꯝꯗꯣ ꯅꯨꯡꯁꯤꯗ꯭ꯔꯣ
ꯅꯨꯡꯁꯤ ꯀꯕꯣꯛꯂꯩ ꯃꯅꯝ ꯑꯗꯒꯤ ꯍꯥꯏꯗꯤ ꯂꯩꯍꯥꯎꯒꯨꯝꯕ ꯑꯗꯒꯤ ꯇꯈꯦꯠꯂꯩꯒꯨꯝꯕꯁꯦ ꯍꯥꯏꯗꯤ ꯅꯨꯃꯤꯗꯥꯡ ꯋꯥꯏꯔꯝꯒꯨꯝꯕꯗꯒ ꯃꯥꯒꯤ ꯃꯅꯝ ꯅꯝꯕꯁꯦ ꯍꯥꯏꯕꯗꯤ ꯏꯁꯥꯁꯦ ꯍꯥꯏꯗꯤ ꯇꯦꯛꯈꯠ ꯄꯗꯨ ꯋꯥꯔꯝꯃꯁꯨ ꯑꯗꯒꯤ ꯋꯥꯈꯟꯒꯁꯦ ꯍꯥꯏꯗꯤ ꯀꯩ ꯍꯥꯏꯅꯤ ꯅꯨꯡꯉꯥꯏ ꯊꯣꯛꯄꯗꯣ ꯑꯗꯨꯃꯥꯏꯅ ꯇꯧꯕꯗꯣ
ꯇꯧꯋꯦ ꯇꯧꯋꯦ ꯑꯁ ꯇꯈꯦꯜꯂꯩꯗꯣ ꯀꯩꯅꯣꯁꯨ ꯇꯧꯕ ꯌꯥꯏ ꯍꯥꯏꯌꯦ ꯎꯝ ꯃꯥꯒꯤ ꯃꯇꯣꯟ ꯆꯣꯉꯛꯄ ꯑꯅꯧꯕꯗꯣ ꯏꯔꯣꯜꯂꯒ ꯆꯥꯕ ꯌꯥꯏ ꯍꯥꯏꯌꯦ ꯅꯪ ꯆꯥꯈ꯭ꯔꯕ꯭ꯔꯣ
ꯑꯃ ꯄꯥꯝꯕꯤ ꯃꯆꯥ ꯍꯥꯏꯗꯤ ꯃꯥꯒꯤ ꯍꯧꯒꯠꯂꯛꯄꯗꯣ
ꯑꯅꯧꯕꯗꯣ
ꯑꯥ ꯆꯥꯈꯔꯦ ꯍꯥꯎꯕꯅꯤ
ꯑꯗꯣ ꯑꯁ ꯃꯅꯝꯒ ꯅꯨꯡꯁꯤꯔꯒ ꯍꯥꯎꯋꯦꯅ ꯍꯥꯏꯌꯦ ꯑꯗꯣ ꯍꯥꯎꯔꯝꯗꯧꯁꯨ ꯃꯥꯜꯂꯦ ꯃꯅꯝꯁꯨ ꯅꯨꯡꯁꯤꯕꯅꯤꯅ
ꯍꯥꯎꯋꯦ ꯃꯅꯝ ꯅꯨꯡꯁꯤꯔꯒ ꯍꯥꯏꯗꯤ ꯎꯝ